ꯑꯣ ꯏꯕꯨꯡꯉꯣ ꯅꯨꯡꯉꯥꯏꯔꯤꯕ꯭ꯔꯣ
ꯅꯨꯡꯉꯥꯏꯔꯤꯌꯦ ꯏꯆꯦ
ꯑꯣ ꯍꯧꯖꯤꯛꯁꯤꯕꯨ ꯀꯔꯤ ꯆꯥꯛ ꯆꯥꯛ ꯆꯥꯔꯕꯣ
ꯆꯥꯛ ꯆꯥꯗꯔ꯭ꯤꯌꯦ ꯏꯆꯦ ꯑꯥ ꯅꯨꯡꯁꯥꯒꯥ ꯁꯥꯒꯠꯂꯛ ꯑꯄ ꯃꯇꯝ ꯑꯣꯏꯕꯅꯤꯅ ꯉꯁꯥꯏ ꯈꯔ ꯊꯦꯡꯅ ꯆꯥꯥꯁꯜꯂꯨꯨꯔꯦ ꯑꯗꯨꯅ ꯍꯧꯖꯤꯛꯇꯤ ꯆꯥꯅꯤꯡꯕ ꯀꯌꯥ ꯐꯥꯎꯗꯦꯅ ꯏꯆꯦꯗꯤ ꯆꯥꯛ ꯆꯥꯕꯤꯔꯕꯣ
ꯆꯥꯗꯔꯤꯌꯦ ꯆꯥꯛꯇꯤ ꯊꯣꯡꯉꯦ ꯑꯉꯥꯡꯁꯤꯡꯅ ꯍꯧꯖꯤꯛꯁꯤꯕꯨ ꯀꯩꯀꯩ ꯍꯤꯟꯖꯥꯡ ꯅꯥ ꯍꯥꯎꯔꯤꯒꯦ
ꯀꯥꯂꯦꯟꯒ ꯌꯧꯁꯤꯜꯂꯛꯄꯁꯤꯗ ꯏꯆꯦ ꯁꯧꯒꯔ꯭ꯤꯅ ꯃꯍꯥꯎꯔꯦ ꯍꯥꯏꯗꯨꯅꯤꯗ
ꯑꯣ ꯈꯪꯗꯦ ꯇꯧꯔꯤꯁꯦ ꯍꯧꯖꯤꯛ ꯃꯇꯝꯒꯤ ꯍꯤꯟꯖꯥꯡ ꯅꯥꯞꯄꯤꯉꯩꯁꯤꯅ ꯍꯥꯔ ꯍꯥꯞꯄꯑꫭ ꯀꯔꯤꯑꯣ ꯀꯔꯤꯕꯨ ꯆꯥꯗꯣꯏꯅꯣ ꯈꯪꯗ ꯇꯦ ꯑꯌꯥꯝꯕꯅ ꯂꯣꯏꯅ ꯍꯥꯔ ꯍꯥꯞ ꯍꯥꯞꯄꯦꯗꯨꯅ ꯀꯃꯥꯏꯅ ꯇꯧꯗꯣꯏꯅꯣ ꯈꯪꯗꯦ ꯏꯕꯨꯡꯉꯣꯍꫭꯏꯗꯤ ꯍꯤꯡꯒꯣꯜꯒ ꯂꯩꯕ꯭ꯔꯣ ꯀꯃꯥꯏꯅ ꯇꯧꯒꯦ
ꯍꯤꯡꯒꯣꯜꯁꯦ ꯏꯆꯦ ꯑꯍꯟꯅ ꯃꯆꯦꯠ ꯑꯃ ꯊꯝꯕꯤꯔꯝꯃꯦ ꯑꯗꯨꯗ ꯁꯧꯒ꯭ꯔꯤ ꯍꯪꯒꯥꯝ ꯈꯔ ꯊꯥꯖꯔꯤ ꯍꯧꯖꯤꯛꯇꯤ ꯁꯧꯒ꯭ꯔꯤ ꯃꯇꯝꯅꯤꯅ ꯁꯧꯒ꯭ꯔꯤꯅ ꯑꯌꯥꯝꯕ ꯊꯥꯔꯤ ꯏꯆꯦ
ꯑꯣ ꯐꯩꯌꯦ ꯐꯩꯌꯦ ꯑꯗꯨꯃꯥꯏꯅꯅꯦ ꯈꯒ ꯑꯍꯥꯡꯕ ꯃꯐꯝ ꯂꯩꯕꯗꯨꯗ ꯊꯥꯖꯤꯜꯂꯨ ꯈꯒ ꯑꯗꯨꯅ ꯐꯩ ꯑꯁ ꯈꯪꯗꯦꯗ ꯌꯣꯟꯅꯔꯤꯕ ꯃꯌꯥꯝꯁꯤꯅ ꯌꯣꯟꯅꯕꯅꯦꯅ ꯍꯦꯛꯇ ꯃꯤꯒ ꯈꯟꯗꯦ ꯍꯥꯔ ꯍꯥꯞꯇꯅ ꯃꯁꯤꯗꯩꯁꯤꯗ ꯄꯣꯠꯉꯩꯁꯤꯅ ꯐꯅ ꯐꯅ ꯀꯨꯝꯕꯤ ꯀꯥꯂꯦꯟ ꯅꯥꯏꯗꯅ ꯄꯨꯊꯣꯔꯛꯏꯕ ꯃꯗꯨꯗꯣ ꯆꯥꯔꯨꯔꯒꯅ ꯄꯨꯟꯁꯤꯁꯦ ꯇꯦꯟꯅꯕ ꯑꯣꯏꯗꯣꯏꯔꯦ ꯑꯣꯏꯔꯦ ꯇꯧꯔꯤꯁꯦ
ꯃꯥꯅꯤ ꯃꯥꯅꯤ ꯏꯆꯦ ꯌꯥꯝ ꯆꯨꯝꯒ꯭ꯔꯕ ꯋꯥꯐꯝꯅꯤ ꯑꯗꯨꯕꯨ ꯏꯆꯦ ꯑꯥ ꯏꯁꯥꯒꯤ ꯊꯥꯖꯕꯁꯤꯅ ꯃꯐꯔꯦ ꯍꯧꯖꯤꯛꯀꯤ ꯃꯇꯝꯁꯤꯗ ꯆꯥꯛ ꯍꯠꯂꯛꯄꯒꯤ ꯃꯇꯨꯡꯏꯟꯅ ꯁꯤꯖꯤꯟꯅꯔꯤꯕ ꯄꯦꯁꯇꯤꯁꯥꯏꯠꯅꯆꯤꯡꯕ ꯄꯣꯠ ꯆꯩꯁꯤꯡꯁꯤꯗꯒꯤꯗꯤ ꯉꯥꯛꯊꯣꯛꯅꯕ ꯏꯁꯥꯅꯁꯨ
ꯑꯗꯨꯅꯦ ꯐꯩ ꯑꯗꯨꯅꯦ ꯍꯧꯖꯤꯛꯀꯤ ꯃꯇꯝꯗꯅꯦ ꯍꯤꯡꯒꯣꯟꯒ ꯁꯝꯕ ꯂꯩꯇ꯭ꯔꯁꯨꯅꯦ ꯒꯝꯂꯥꯗ ꯑꯣꯏꯔꯁꯨ ꯂꯩ ꯅꯨꯡ ꯊꯥꯕꯒꯤ ꯃꯍꯨꯠꯇ ꯃꯅꯥ ꯃꯁꯤꯡꯒꯨꯝꯕ ꯊꯥꯕꯅ ꯍꯦꯟꯅ ꯐꯔꯦꯅ ꯈꯜꯂꯦ ꯈꯪꯗꯦ ꯑꯁ ꯑ ꯑꯩꯒꯤꯁꯨ ꯑꯩꯒꯤ ꯅꯥꯀꯟꯒꯤꯁꯤꯗ ꯈꯔ ꯍꯤꯡꯒꯣꯜ ꯈꯔꯒ ꯂꯩꯔꯤꯅꯦ ꯑꯗꯨꯗꯣ ꯏꯆꯦꯅꯅꯦ ꯀꯣꯕꯤ ꯈꯔꯁꯨ ꯊꯥꯖꯟ ꯍꯪꯒꯥꯝ ꯈꯔꯁꯨ ꯊꯥꯖꯟ ꯑꯗꯨꯅ ꯑꯗꯨꯗꯨꯅ ꯃꯤꯉꯣꯟꯗꯒꯤꯗꯤ ꯂꯩꯗꯔ꯭ꯦ ꯆꯥꯅꯕ ꯑꯣꯏꯅ ꯇꯧꯔ ꯂꯩꯔꯦ
ꯏꯆꯦꯕꯨ ꯑꯥ ꯍꯥꯔꯒ ꯁꯤꯖꯤꯅꯕꯤꯕꯔꯣ ꯑꯗꯨꯗ
ꯍꯥꯔꯗꯤ ꯑꯩꯈꯣꯏ ꯂꯩꯀꯥꯏꯗꯗꯤ ꯌꯥꯝ ꯁꯤꯖꯤꯟꯅꯩ ꯑꯗꯣ ꯑꯩꯗꯤ ꯁꯤꯖꯤꯟꯅꯗꯦ ꯑꯩꯈꯣꯏꯗꯤ ꯕꯣꯏꯂꯔꯒꯤ ꯃꯊꯤꯒꯤ ꯋꯥꯏ ꯀꯩꯀꯥ ꯑꯗꯨꯒꯨꯝꯕ ꯑꯗꯒꯤ ꯋꯥꯏꯀꯨꯞ ꯑꯗꯒꯤꯗꯤ ꯑꯩꯈꯣꯏꯒꯤ ꯆꯥꯛ ꯊꯣꯡꯕꯒꯤ ꯀꯩꯅꯣ ꯀꯩꯀꯥꯗꯣ ꯈꯔ ꯆꯥꯏꯁꯟ ꯈꯣꯠꯆꯟ ꯇꯧꯕꯒꯤ ꯅꯦ ꯑꯗꯨ ꯐꯥꯎꯗꯤ ꯀꯩꯝꯇ ꯇꯧꯗꯦ ꯍꯥꯔ ꯅꯨꯡꯒ ꯑꯝꯇ ꯁꯤꯖꯤꯟꯅꯗꯦ
ꯃꯥꯅꯤ ꯃꯥꯅꯤ ꯏꯆꯦ ꯌꯥꯝꯅ ꯐꯈ꯭ꯔꯕ ꯋꯥꯔꯤꯅꯤ ꯑꯗꯨꯕꯨ ꯑꯗꯨꯕꯨ ꯏꯆꯦ ꯑ ꯌꯦꯟꯒꯤ ꯃꯊꯤꯒꯨꯝꯕ ꯁꯟꯒꯤ ꯃꯊꯤꯒꯨꯝꯕ ꯁꯟꯊꯤꯒꯨꯝꯕ ꯁꯤꯖꯤꯟꯅꯩ ꯑꯗꯨꯒꯨꯝꯕ ꯁꯤꯖꯤꯟꯅꯕꯁꯤꯅ ꯍꯦꯟꯅꯁꯨ ꯀꯥꯟꯅꯅꯤ ꯑꯥ ꯍꯛꯆꯥꯡꯁꯨ ꯁꯣꯛꯇꯕ
ꯃꯥꯅꯦ ꯈꯪꯗꯦ ꯇꯧꯔꯤꯁꯦ ꯑꯗꯒꯤ ꯍꯧꯖꯤꯛꯀꯥꯟꯁꯤꯗꯤ ꯌꯦꯡꯉꯅꯤ ꯅꯍꯥꯟꯗꯁꯨ ꯀꯩꯂꯝꯗꯅꯣꯞꯃ ꯇꯔꯕꯨꯁ ꯇꯥꯕꯗ ꯁꯤꯕꯋꯣ ꯄꯣꯠ ꯈꯨꯗꯤꯡꯃꯛꯁꯦ ꯏꯟꯁꯥꯡ ꯍꯥꯞꯄꯤꯉꯥꯏꯅꯤ ꯑꯗꯨꯗꯨꯅ
ꯑꯗꯨꯕꯨꯅꯦ ꯏꯆꯦ ꯋꯥꯔꯤꯌꯝ ꯋꯥꯔꯤ ꯑꯃ ꯇꯧꯒꯦꯅꯦ ꯏꯆꯦ ꯃꯇꯥꯡ ꯆꯥꯔꯤ ꯑꯁꯤꯗ ꯑꯈꯣꯏꯒꯤ ꯑꯈꯣꯏꯒꯤ ꯂꯩꯀꯥꯏꯁꯤꯗ ꯑꯈꯣꯏꯒꯤ ꯌꯨꯝꯊꯪꯅꯕꯗꯣ ꯃꯈꯣꯏꯒꯤ ꯎ ꯃꯔꯣꯛ ꯊꯥꯕ ꯎ ꯃꯔꯣꯛ ꯊꯥꯕꯁꯤꯗ ꯇꯤꯟ ꯁꯤꯅ ꯑꯃꯨꯛꯇ ꯑꯣꯏꯕ ꯂꯝꯈꯩ ꯂꯩꯇꯅ ꯇꯥꯈ꯭ꯔꯕ ꯖꯥꯠꯅꯤꯗ ꯏꯖꯦ ꯑꯗꯨꯕꯨ ꯀꯔꯤꯗꯒꯤ ꯉꯥꯛꯊꯣꯛꯇꯣꯏꯅꯣꯅ ꯆꯠꯂꯨꯕ ꯃꯇꯝꯗꯁꯨ ꯍꯧꯖꯤꯛꯀꯤ ꯂꯩꯔꯤꯕ ꯐꯥꯔꯃꯥꯁꯤꯅꯆꯤꯡꯕꯁꯤꯡꯁꯤꯅꯁꯨ ꯑꯩꯈꯣꯏꯒꯤ ꯍꯛꯆꯥꯡ ꯁꯣꯛꯂꯣꯏꯗꯕ ꯐꯔꯇꯤꯂꯥꯏꯖꯔ ꯁꯤꯡꯁꯦ ꯄꯤꯕꯒꯤ ꯃꯍꯨꯠꯇ ꯍꯧꯖꯤꯛꯀꯤ ꯃꯇꯝꯁꯦ ꯑꯅꯧꯕꯁꯦ ꯍꯦꯛꯇ ꯄꯤꯁꯜꯂꯛꯏ ꯃꯁꯤꯅꯁꯨ ꯃꯔꯝ ꯑꯣꯏꯔꯒ ꯃꯣꯏꯁꯤꯡꯁꯤꯅꯁꯨ ꯁꯤꯖꯤꯟꯅꯔꯤꯕꯅꯤꯗꯣ ꯑꯗꯨꯅ ꯏꯆꯦ ꯑꯐ ꯐꯔꯕꯗꯤ ꯏꯁꯥꯅ ꯊꯥꯖꯔꯒ ꯆꯥꯕꯁꯤꯅ ꯃꯐꯔꯕꯅꯤꯗ ꯃꯤꯉꯣꯟꯗꯒꯤ ꯂꯩꯔꯨꯕ ꯍꯥꯏꯕꯁꯤ ꯇꯕꯨ
ꯍꯣꯏ ꯑꯗꯨꯝ ꯉꯝꯃꯤꯉꯩꯗꯤ ꯏꯁꯥꯅ ꯊꯥꯖꯕ ꯐꯔꯦꯁꯤꯅ ꯃꯅꯥ ꯃꯁꯤꯡ ꯃꯌꯥꯝꯁꯦ ꯎ ꯃꯣꯔꯣꯛꯇ ꯅꯠꯇꯦ ꯏꯟꯁꯥꯡ ꯈꯨꯗꯤꯡꯃꯛꯇꯅꯦ ꯂꯣꯏꯅ ꯍꯥꯔ ꯍꯥꯞꯄꯤꯁꯦ ꯑꯗꯨꯗꯨꯅꯅꯦ ꯑꯁ ꯂꯩꯔꯛꯄ ꯃꯇꯝꯗꯗꯤ ꯌꯧꯅꯦ ꯑꯗꯨꯝ ꯇꯦꯛꯅ ꯂꯩꯔꯛꯄꯁꯦ ꯅꯣꯡꯉꯥꯜꯂꯒ ꯄꯠꯂꯦ ꯅꯨꯡꯁꯥ ꯈꯔ ꯁꯥꯕꯅꯤꯅꯅꯦ ꯑꯗꯨꯝ ꯍꯨꯟꯇꯣꯛꯑꯦ ꯑꯗꯒꯤ ꯑꯁ ꯈꯪꯗꯦꯗ ꯄꯨꯟꯁꯤ ꯇꯦꯟꯅꯕ ꯑꯣꯏꯔꯦ
ꯆꯨꯝꯂꯕ ꯋꯥꯐꯝꯅꯤ ꯃꯇꯝꯁꯤꯗ ꯑꯉꯥꯡꯁꯤꯡ ꯊꯥꯏꯅꯗꯤ ꯏꯄꯥ ꯏꯄꯨ ꯍꯟꯇꯛꯇꯗꯤ ꯆꯍꯤ ꯆꯥꯝꯃ ꯃꯔꯐꯨ ꯃꯧꯗ꯭ꯔꯥ ꯆꯥꯝꯃ ꯁ꯭ꯋꯥꯏꯐꯥꯎ ꯍꯤꯡꯅꯔꯝꯃꯤ ꯍꯧꯖꯤꯛꯇꯤ ꯆꯍꯤ ꯍꯨꯝꯐꯨ ꯃꯉꯥ ꯌꯧꯔꯛꯄꯒ ꯇꯣ ꯇꯧꯅ ꯁꯣꯟꯖꯤꯒ꯭ꯔꯦ ꯑꯍꯟꯁꯤꯡꯁꯦ ꯃꯁꯤ ꯆꯤꯟꯖꯥꯛꯅꯁꯨ ꯌꯥꯝꯅ ꯃꯈꯥ ꯄꯣꯟꯕ ꯆꯥꯏ
ꯃꯥꯅꯦ ꯃꯥꯅꯤ ꯆꯤꯟꯖꯥꯛ ꯃꯈꯥ ꯌꯥꯝ ꯄꯣꯜꯂꯤ ꯈꯪꯗꯦꯗ ꯃꯍꯧꯁꯥꯗꯤ ꯑꯗꯨꯝ ꯍꯥꯎꯔꯝꯃꯤ ꯑꯗꯒꯤꯗꯤ ꯃꯍꯧꯁꯥꯗꯤ ꯌꯧꯅꯤ ꯄꯦꯔꯨꯛꯁꯨ ꯐꯪꯉꯝꯃꯤ ꯑꯗꯒꯤ ꯍꯧꯖꯤꯛꯇꯤ ꯂꯕꯨꯨꯛ ꯑꯝꯇ ꯄꯦꯔꯨꯛꯁꯨ ꯊꯥꯅꯗ꯭ꯔꯦ ꯄꯦꯔꯨꯛ ꯀꯦꯡꯉꯣꯏ ꯌꯦꯂꯥꯡ ꯌꯦꯡꯎꯅꯦ ꯑꯩꯈꯣꯏꯅ ꯑꯉꯥ ꯑꯣꯏꯔꯤꯉꯩꯗꯨꯗꯨꯗꯤ ꯍꯦꯛꯇꯅ ꯈꯣꯠꯇꯅ ꯇꯧꯔꯤ ꯍꯧꯖꯤꯛ ꯃꯇꯝꯗꯗꯤ ꯑꯃꯠꯇ ꯂꯩꯇ꯭ꯔꯦ ꯑꯗꯒꯤ ꯈꯪꯗꯦ ꯀꯔꯥꯏ ꯀꯔꯥꯏꯗꯩꯅꯣ ꯑꯗꯨ ꯂꯣꯏꯅ ꯃꯨꯊꯔꯛꯑꯦ ꯃꯅꯥ ꯃꯁꯤꯡ ꯄꯥꯝꯕꯤꯁꯤꯡꯕꯤꯁꯨ
ꯑꯩꯈꯣꯏ ꯃꯇꯝꯗ ꯆꯥꯟꯅꯔꯒ ꯆꯠꯔꯨꯏ ꯌꯦꯟꯗꯨꯒꯗꯣ ꯎꯒꯤꯗꯔ꯭ꯦ ꯅꯦ ꯏꯆꯦ ꯅꯍꯥꯛꯄꯨ
ꯎꯈꯤꯗ꯭ꯔꯦ ꯎꯈꯤꯗ꯭ꯔꯦ ꯏꯕꯨꯡꯉꯣ ꯃꯇꯝꯒꯤ ꯑꯍꯣꯡꯕꯁꯤꯅ ꯄꯨꯝꯅꯃꯛ ꯃꯤ ꯆꯤꯟꯖꯥꯛ ꯄꯨꯝꯅꯃꯛ ꯑꯩꯈꯣꯏꯒꯤ ꯑꯀꯣꯏꯕꯁꯤ ꯂꯩꯔꯤꯉꯩꯁꯦ ꯂꯣꯏꯅ ꯍꯦꯛ ꯍꯣꯡꯉꯤ ꯏꯕꯨꯡꯉꯣ ꯍꯣꯡꯗꯕ ꯑꯃꯠꯇ ꯍꯦꯛ ꯂꯩꯇꯦ
ꯃꯅꯤ ꯃꯅꯤ ꯏꯆꯦ ꯍꯣꯁꯄꯤꯇꯥꯜꯁꯤꯁꯤꯗꯖꯨ ꯍꯟꯗꯛꯇ ꯀꯔꯤ ꯀꯔꯤꯅꯣ ꯆꯤꯟꯖꯥꯛ ꯆꯥꯡ ꯑꯗꯒꯤ ꯄꯨꯈꯠꯅꯔꯛꯄ ꯃꯌꯥꯝꯁꯤꯅꯁꯨ ꯑꯃꯨꯛꯇꯑꯣꯏꯕ ꯏꯁꯦ
ꯍꯣꯏ ꯑꯗꯨꯅꯦ ꯇꯧꯔꯤꯁꯦ ꯈꯪꯗꯦ ꯍꯣꯁ ꯒꯌ꯭ꯥꯟ
ꯏꯆꯦꯍꯣꯏꯕꯨ
ꯃꯅꯥ ꯃꯁꯤꯡ ꯃꯌꯥꯝꯁꯦ ꯊꯥꯕ ꯑꯣ ꯑꯉꯥꯡ ꯑꯅꯤꯅꯦ
ꯀꯔꯤ ꯀꯔꯤ ꯍꯣꯠꯅꯔꯤ ꯃꯈꯣꯏꯗꯤ
ꯑꯣ ꯃꯣꯏ ꯑꯃꯗꯨꯅ ꯃꯣꯏꯗ ꯀꯩꯅꯣ ꯇꯧꯔꯤ ꯑꯃꯅ ꯑꯥ ꯀꯩꯅꯣꯒꯤ ꯑ ꯁ꯭ꯀꯨꯜ ꯀꯥꯔꯤꯌꯦ ꯃꯣꯏꯉꯩꯗꯣ ꯑꯃꯗꯤ ꯑꯦꯒ꯭ꯔꯤ ꯇꯝꯃꯦ ꯑꯦꯒ꯭ꯔꯤ ꯇꯝꯕꯗꯨꯅ ꯃꯅꯥ ꯃꯁꯤꯡ ꯀꯩꯀꯥ ꯊꯥꯔꯤ ꯃꯥꯗꯤ ꯐꯖꯅ ꯑꯗꯒꯤꯗꯤ ꯃꯣꯏ ꯍꯧꯖꯤꯛꯀꯤ ꯍꯩ ꯀꯩ ꯍꯥꯏꯗꯤ ꯍꯧꯖꯤꯛ ꯃꯇꯝꯗꯗꯤ ꯏꯕꯨꯡꯉꯣ ꯂꯩ ꯀꯩꯀꯥ ꯊꯥꯕꯁꯤꯁꯨ ꯌꯥꯝ ꯄꯥꯝꯅ ꯈꯜꯂꯛꯑꯦ ꯃꯤꯉꯩꯁꯦ ꯑꯗꯨꯗꯨꯅꯅꯦ ꯌꯥꯝ ꯀꯥꯟꯅꯩꯀꯣ ꯃꯁꯤꯒꯤ ꯊꯕꯛꯁꯦ ꯂꯩꯒꯨꯝꯕꯁ ꯁꯦ ꯃꯣꯏꯅꯅꯦ ꯆꯥꯔ ꯁꯦꯝꯃꯦ
ꯑꯥ
ꯆꯥꯔ ꯁꯦꯝꯃꯦ ꯂꯩ ꯀꯩꯀꯥꯁꯦ ꯑꯗꯨꯗꯨꯒ ꯃꯣꯏ ꯌꯣꯜꯂꯦ ꯍꯧꯖꯤꯛ ꯌ ꯑꯗꯨꯗꯨꯅ ꯌꯨꯝꯊꯣꯡ ꯈꯨꯗꯤꯡꯃꯛꯇ ꯂꯩ ꯀꯩꯀꯥꯁꯦ ꯑꯁ ꯌꯥꯝ ꯂꯩꯅꯩ ꯏꯕꯨꯡꯉꯣ ꯃꯁꯤ ꯌꯥꯝ ꯀꯥꯟꯅꯕꯅꯦꯅ ꯈꯜꯂꯦ ꯏꯆꯦꯒꯤꯗꯤ
ꯏꯆꯦꯁꯨ ꯌꯦꯡꯕꯤꯌꯨꯅꯦ ꯒꯣꯕꯤꯟꯒꯒꯤ ꯃꯃꯥꯡꯗ ꯌꯣꯜꯂꯤꯕ ꯂꯩ ꯃꯌꯥꯝꯗꯨꯕꯨ ꯌꯦꯡꯉꯨꯅꯦ ꯏꯆꯦ ꯀꯩꯗꯧꯕꯒꯤ ꯁꯤꯠꯂꯝ ꯃꯣꯏꯗꯔ꯭ꯤꯅꯣ
ꯑꯗꯒꯤ ꯍꯧꯖꯤꯛꯇꯤ ꯑꯁ ꯂꯩ ꯁꯥꯠꯄꯋꯣ ꯁꯥꯠꯇꯕꯣ ꯁꯥꯀꯨꯂꯦꯟꯕꯨ ꯍꯥꯏꯕꯋꯣ ꯑꯁ ꯌꯥꯝ ꯊꯥꯏ ꯑꯗꯨꯗꯨꯅ ꯌꯥꯝ ꯀꯩꯅꯣ ꯇꯧꯋ ꯃꯣꯏ ꯍꯧꯖꯤꯛ ꯀꯟꯅ ꯇꯧꯔꯤ ꯈꯔ ꯐꯔꯦ ꯑꯗꯒꯤ ꯃꯥꯗꯤ ꯀꯩꯅꯣꯅꯁꯨ ꯍꯦꯟ ꯍꯦꯟꯅ ꯄꯥꯝꯖꯩ ꯃꯅꯥ ꯃꯁꯤꯡ ꯊꯥꯕꯅ ꯍꯦꯟꯅ ꯄꯥꯝꯖꯩꯌꯦ ꯑꯗꯨꯗꯨꯅ ꯃꯣꯏꯒꯤ ꯍꯥꯔ ꯀꯩꯀꯥꯗꯣ ꯃꯥꯗꯤ ꯀꯩꯅꯣꯗꯒꯤ ꯑꯣꯏꯅ ꯁꯦꯝꯃꯦꯕ ꯑꯩꯈꯣꯏꯒꯤ ꯆꯥꯈꯤꯕꯒꯤ ꯐꯠꯇ ꯍꯥꯏꯕꯗꯤ ꯑꯩꯈꯣꯏꯒꯤ ꯑꯂꯨꯒꯨꯝꯕ ꯈꯣꯈꯤꯕ ꯑꯗꯒꯤ ꯀꯣꯕꯤꯒꯨꯝꯕ ꯑꯩꯈꯣꯏꯒꯤ ꯄꯠꯄ ꯈꯣꯠꯄ ꯌꯥꯎꯕ ꯇꯣ ꯍꯤꯟꯖꯥꯡꯒꯨꯝꯕ ꯁꯦꯝꯕꯒꯤ ꯃꯀꯨꯗꯣ ꯑꯗꯨꯗꯨꯅ ꯏꯕꯨꯡꯉꯣꯁꯦ ꯄꯨꯂꯞ ꯑꯣꯏꯅ ꯄꯩꯁꯜꯂꯦꯗꯅ ꯀꯣꯝ ꯑꯃ
ꯑꯥ ꯃꯈꯥ ꯇꯕꯤꯎ ꯏꯆꯦ
ꯀꯣꯀꯣꯝ ꯑꯃ ꯇꯧꯔ ꯊꯝꯃꯦ ꯑꯗꯨꯗꯨꯒꯅꯦ ꯑꯗꯨꯗꯣ ꯄꯨꯔꯥ ꯑꯣꯏꯅꯅꯦ ꯄꯠꯊ ꯄꯨꯝꯊꯔ ꯃꯇꯨꯡꯁꯤꯗꯅꯦ ꯈꯪꯉꯕ꯭ꯔꯥ ꯃꯣꯏꯗꯤ ꯌꯥꯝ ꯍꯩ ꯑꯗꯨꯗꯨꯒ ꯑꯗꯨꯗꯨꯅ ꯍꯤꯟꯖꯥꯡ ꯀꯩꯀꯥ ꯃꯊꯪ ꯊꯥꯔꯛꯄꯗ ꯈꯔ ꯈꯔ ꯍꯥꯞꯄꯤ ꯑꯗꯨ ꯑꯗꯨꯃꯥꯏꯅ ꯇꯧꯗꯅ ꯍꯤꯟꯖꯥꯡ ꯅꯥꯄꯤꯉꯩꯁꯤꯦ ꯀꯌꯥꯝꯗꯤ ꯐꯩꯏ ꯈꯪꯗꯦ ꯃꯣꯏꯗꯤ ꯌꯥꯝ ꯍꯩ ꯏꯕꯨꯡꯉꯣ ꯑꯗꯒꯤ ꯇꯤꯟꯊ꯭ꯔꯣꯛ ꯀꯩꯀꯥꯁꯨ ꯇꯧꯔꯁꯨꯅꯦ ꯍꯦꯛꯇ ꯁꯦꯝꯃꯤ ꯃꯣꯏꯒꯤ ꯑꯥꯏ ꯌꯨ ꯔꯤꯌꯥ ꯍꯥꯏꯕ꯭ꯔꯥ ꯀꯔꯤꯅꯣ ꯃꯣꯏ ꯑꯇꯣꯝ ꯃꯄꯥꯟꯂꯝꯗꯒꯤ ꯂꯥꯛꯄꯅꯦ ꯑꯗꯨꯒꯨꯝꯕꯒꯤ ꯍꯥꯔ ꯅꯨꯡꯒꯗꯤ ꯌꯥꯎꯗꯦ ꯑꯩꯈꯣꯏꯁꯤꯗ ꯁꯦꯝꯖꯕ ꯑꯩꯈꯣꯏꯒꯤ ꯑꯩꯈꯣꯏ ꯂꯩꯀꯥꯏꯁꯤꯗꯕꯨꯅꯦ ꯈꯪꯉꯕ꯭ꯔꯥ ꯃꯥꯅ ꯂꯣꯢ ꯈꯣꯝ ꯀꯜꯂꯤꯁꯦ ꯏꯆꯥ ꯅꯨꯨꯄꯤꯁꯤꯅ ꯂꯣꯏꯅꯃꯛ ꯑ ꯀꯅꯥꯒꯤ ꯇꯤꯜꯍꯧ ꯑꯥ ꯀꯩꯅꯣ ꯃꯥꯏꯔꯦꯟ ꯃꯀꯨ ꯑꯣꯏꯔꯣ ꯑꯗꯩ ꯀꯣꯕꯤ ꯐꯠꯇꯕ ꯑꯂꯨ ꯃꯀꯨ ꯑꯣꯏꯔꯣ ꯂꯣꯏ ꯍꯦꯛ ꯂꯧꯏ ꯃꯥꯅ ꯈꯪꯉꯕ꯭ꯔꯥ ꯑꯗꯨꯒꯅꯦ ꯁꯦꯝꯃꯤꯕ ꯑꯁ ꯌꯥꯝ ꯑꯃꯔꯣꯝꯗꯗꯤꯅꯦ ꯑꯁ ꯃꯥꯒꯤ ꯃꯍꯩ ꯌꯥꯝ ꯐꯩ ꯃꯅꯥ ꯃꯁꯤꯡ ꯀꯩꯀꯥꯗꯅꯦ ꯊꯥꯕ ꯈꯣꯠꯄꯗ ꯑꯩꯈꯣꯏꯒꯤ ꯑꯩꯈꯣꯏꯒꯤ ꯑꯁꯦꯡꯕ ꯍꯥꯏꯗꯤ ꯍꯥꯔ ꯌꯥꯎꯗꯕ ꯆꯤꯟꯖꯥꯛꯇꯣ ꯄꯨꯊꯣꯛꯅꯕꯒꯤꯅꯦꯌꯦ ꯇꯧꯔꯤꯕ ꯈꯪꯉꯕ꯭ꯔꯥ?
ꯃꯥꯅꯤ ꯏꯆꯦ ꯌꯥꯝꯅ ꯐꯈ꯭ꯔꯕ ꯊꯕꯛꯅꯤ꯫ ꯃꯗꯨꯁꯨ ꯑꯗꯨꯕꯨ ꯏꯆꯦ ꯅꯅꯥꯎꯅ ꯍꯥꯏꯖꯅꯤꯡꯕꯗꯤ ꯄ꯭ꯔꯀꯤꯇꯤꯒꯤ ꯑꯣꯏꯕ ꯍꯥ ꯄ꯭ꯔꯀꯤꯇꯤꯒꯤ ꯑꯣꯏꯕ ꯍꯥꯔꯁꯤꯡꯁꯤꯗ ꯑꯩꯈꯣꯏꯒꯤ ꯌꯦꯟꯒꯤ ꯌꯦꯟꯒꯤ ꯃꯊꯤꯒꯨꯝꯕꯁꯤ ꯁꯤꯖꯤꯟꯅꯕꯁꯤꯁꯨ ꯌꯥꯝꯅ ꯀꯥꯟꯅꯩ ꯍꯥꯏꯅ ꯈꯜꯂꯤ ꯅꯅꯥꯎꯒꯤ ꯋꯥꯈꯜꯗꯁꯨ ꯃꯔꯝꯗꯤ ꯃꯁꯤꯅ ꯃꯔꯝ ꯑꯣꯏꯔꯒ ꯄꯥꯝꯕꯤ ꯄꯥꯝꯕꯤ ꯁꯤꯡꯗꯁꯨ ꯌꯥꯝꯅ ꯀꯥꯟꯅꯍꯜꯂꯤ ꯑꯗꯨꯒꯤꯁꯨ ꯃꯊꯛꯇ ꯃꯤꯑꯣꯏꯕꯗ ꯁꯣꯛꯍꯟꯗꯕꯅ ꯃꯔꯝ ꯑꯣꯏꯔꯒ ꯃꯁꯤ ꯑꯣꯏꯅ ꯂꯣꯏꯅ ꯁꯤꯟꯗꯣꯛꯄꯅꯗꯤ ꯐꯔꯕꯖꯥꯠꯅꯤ ꯏꯆꯦ ꯒꯣꯚꯔꯃꯦꯟꯠ ꯅꯁꯨ ꯄꯥꯏꯈꯠ ꯄꯤꯔꯛ ꯑꯒ ꯈꯨꯠꯁꯦꯝꯒꯤ ꯑꯣꯏꯕ ꯍꯥꯥꯡꯁꯤꯡꯁꯤ ꯄꯥꯛꯇꯛꯅꯅ ꯁꯤꯖꯤꯟꯅꯕꯒꯤ ꯄ꯭ꯔꯣꯒ꯭ꯔꯥꯝ ꯑꯃ ꯁꯦꯝꯕꯤꯔꯗꯤ ꯏꯆꯦ ꯍꯦꯟꯅ ꯐꯒꯗ꯭ꯔꯥ ꯍꯥꯏꯅꯁꯨ ꯈꯟꯖꯩ ꯅꯅꯥꯎꯅ
ꯑꯧ ꯃꯥꯅꯦ ꯃꯥꯅꯦ ꯑꯗꯨꯅꯦ ꯅꯣꯏꯒꯨꯝꯕ ꯈꯔꯥ ꯅꯍꯥ ꯑꯣꯏꯔꯤꯕ ꯃꯤ ꯃꯉꯥ ꯇꯔꯥ ꯇꯔꯥ ꯊꯣꯛꯂꯛꯑꯣ꯫ ꯑꯗꯨꯢ ꯇꯥꯔꯗꯤꯅꯦ ꯃꯤꯉꯩꯁꯦ ꯄꯨꯟꯁꯤ ꯈꯔꯥ ꯁꯥꯡꯗꯅ ꯑꯦ ꯑꯗꯨꯒꯨꯝꯕ ꯈꯔꯥ ꯀꯥꯟꯅ ꯃꯌꯥꯝꯗ ꯀꯥꯟꯅꯒꯗꯕ ꯄꯥꯎꯇꯥꯛꯇꯣ ꯄꯤ ꯇꯥꯔꯗꯤꯅꯦ ꯂꯝꯗꯝꯁꯨ ꯆꯥꯎꯈꯠꯄ ꯑꯐꯕ ꯆꯤꯟꯖꯥꯛ ꯆꯥꯕ ꯑꯐꯕ ꯋꯥꯈꯜ ꯈꯟꯕ ꯑꯗꯒꯤꯗꯤ ꯃꯁꯥ ꯃꯎ ꯐꯕ ꯇꯤꯟꯖꯪ ꯂꯥꯏꯖꯪꯗꯕ ꯍꯥꯏꯕꯗꯨ ꯑꯣꯏꯒ ꯗꯕꯅꯤ ꯏꯕꯨꯡꯉꯣ ꯑꯗꯣ ꯑꯁ ꯊꯥꯏꯅꯗꯤ ꯀꯩꯅꯣ ꯏꯕꯨꯡꯉꯣ
ꯁꯃꯥꯖ ꯑꯃ ꯆꯥꯎꯈꯠꯄ ꯉꯝꯃꯤ꯫ ꯁꯃꯥꯖ ꯑꯃ ꯆꯥꯎꯈꯠꯄ ꯃꯇꯝꯗ ꯏꯆꯦ ꯆꯤꯟꯖꯥꯛꯀꯤ ꯃꯈꯥ ꯌꯥꯝꯅ ꯄꯣꯟꯕꯖꯥꯠꯅꯤꯗ꯫
ꯑꯥ ꯄꯣꯜꯂꯦ ꯏꯕꯨꯡꯉꯣ ꯑꯁ ꯆꯨꯝꯒ꯭ꯔꯖꯥꯠꯅꯦ꯫ ꯑꯗꯨꯅꯦ ꯊꯥꯏꯅꯗꯤ ꯀꯩꯅꯣꯅꯦ ꯍꯦꯛ ꯇ ꯅꯥꯀꯨꯞꯄꯤ ꯊꯥꯔꯣ ꯌꯦꯡꯉꯣ ꯑꯈꯣ ꯑꯩꯈꯣꯏꯅ ꯁꯤꯗꯩꯁꯤꯗ ꯎꯠ ꯆꯥꯏꯗꯅ ꯋꯥꯏ ꯆꯥꯏꯔꯤꯕꯅꯤ꯫ ꯑꯗꯨꯝ ꯀꯦꯝ ꯇꯧꯗꯦ ꯆꯥꯔꯨꯕ ꯃꯇꯝꯗ ꯍꯧꯖꯤꯛꯇꯤꯅꯦ ꯑꯁ ꯃꯣꯏꯅ ꯌꯣꯜ ꯃꯀꯥꯁꯤꯅ ꯒꯦ ꯒꯦ ꯂꯥꯎꯒꯩ ꯄꯨꯊꯣꯔꯛꯑꯅꯤ ꯅꯨꯡꯗꯥꯡ ꯑꯃ ꯊꯝꯃꯅꯤ ꯄꯠꯂ ꯂꯩꯔꯝꯃꯅꯤ ꯀꯦꯝꯇ ꯍꯦꯛ ꯆꯥꯕ ꯌꯥꯗꯦ꯫
ꯃꯥꯅꯤ ꯃꯥꯅꯤ ꯏꯆꯦ ꯌꯥꯝꯅ ꯐꯈ꯭ꯔꯕ ꯊꯕꯛꯅꯤ
ꯑꯗꯣ ꯅꯪꯁꯨ ꯅꯣꯡ ꯐꯥꯗꯣꯛ ꯀꯣꯏꯔꯛꯑꯣ ꯑꯗꯨꯒ ꯑꯩꯒꯤꯅꯦ ꯏꯆꯥꯅꯨꯄꯤꯅ ꯁꯦꯝꯃꯤꯕ ꯑꯁꯤꯒꯤ ꯈꯨꯠꯁꯦꯝꯒꯤꯅ ꯀꯩꯅꯣꯒꯤ ꯃꯁꯥꯅ ꯁꯦꯝꯖꯕ ꯍꯥꯔ ꯅꯨꯡꯖꯦ ꯑꯁꯤꯁꯦ ꯂꯧꯔꯛꯑꯣ ꯅꯉꯒꯤ ꯍꯤꯡꯒꯣꯜ ꯈꯔ ꯊꯥꯏ ꯍꯥꯏꯕꯗꯣ
ꯃꯥꯅꯤ ꯃꯥꯅꯤ ꯏꯆꯦ ꯍꯟꯗꯛꯀꯤ ꯍꯟꯗꯛꯀꯤ ꯂꯥꯛꯂꯤꯕ ꯅꯣꯡꯃꯥꯏꯖꯤꯡ ꯅꯨꯃꯤꯠꯁꯤꯦ ꯅꯅꯥꯎꯒꯤꯁꯨ ꯊꯕꯛ ꯑꯆꯤꯟꯕ ꯂꯩꯖꯗꯦ ꯅꯣꯡꯃꯥꯏꯖꯤꯡ ꯅꯨꯃꯤꯠꯁꯤꯗ ꯀꯣꯏꯊꯣꯛꯆꯔꯗꯤ
ꯑꯣ ꯍꯣ ꯍꯣꯏ ꯑꯗꯨꯃꯥꯏꯅ ꯀꯣꯏꯊꯣꯔꯛꯑꯣ ꯀꯣꯏꯊꯣꯔꯑꯣ ꯂꯥꯛꯑꯣ ꯂꯥꯛꯑꯣ ꯑꯣ ꯍꯣꯏ ꯑꯗꯨꯗꯤ ꯊꯝꯃꯒꯦ ꯀꯣ ꯏꯆꯦꯁꯨ
ꯍ ꯏꯆꯦ ꯊꯕꯤꯌꯔ ꯊꯌ ꯌꯥꯝ ꯌꯥꯝ ꯅꯨꯡ ꯃꯥꯥꯏꯖꯦꯅꯦꯦ ꯏꯆꯦ